ꯍꯜꯂꯣ
ꯑꯥ
ꯆꯥꯛ ꯆꯥꯔꯕꯣ
ꯆꯥꯛ ꯆꯥꯔꯦ ꯇꯣꯛꯑꯦ꯫
ꯍꯥ ꯑꯩꯈꯣꯏꯗꯤ ꯆꯥꯗ꯭ꯔꯤ꯫
ꯆꯥꯛ ꯂꯣꯏꯁꯤꯟꯗ꯭ꯔꯤꯕꯣ ꯊꯕꯛ ꯌꯥꯝꯅ ꯀꯟꯕ ꯃꯥꯜꯂꯤꯗ꯫
ꯑꯁ ꯆꯥꯛꯀ ꯆꯥꯕ ꯁꯪꯗ꯭ꯔꯤꯗ ꯑꯩꯒꯤ ꯌꯦꯟ ꯉꯥꯅꯨ ꯃꯌꯥꯝꯗꯨꯒꯤ ꯃꯆꯤꯟꯖꯥꯛ ꯁꯦꯝꯕꯤꯔꯤꯉꯥꯏꯗ꯫
ꯑꯣ ꯀꯦꯖꯤ ꯀꯌꯥ ꯀꯌꯥꯃꯨꯛꯀ ꯇꯥꯔꯒꯦ ꯆꯥꯕ ꯌꯥꯔꯕ꯭ꯔꯣ꯫
ꯆꯥꯕꯖꯦ ꯑꯥ ꯃꯔꯣꯜ ꯑꯃꯥꯅ ꯌꯥꯔꯦ꯫
ꯎꯝ
ꯇꯥ ꯃꯔꯣꯟ ꯃꯔꯣꯟ ꯃꯔꯣꯟ ꯅꯥꯏꯑꯦꯕꯀꯣ ꯑꯩꯒꯤ ꯁꯥ ꯉꯥꯖꯤꯡꯗꯣ꯫ ꯑꯩꯉꯣꯟꯗ ꯍꯧꯖꯤꯛ ꯂꯩꯁꯦ ꯑ ꯉꯥꯅꯨꯗꯣ ꯉꯥꯅꯨ ꯚꯤꯂꯥꯏꯇꯤꯗꯣ
ꯑꯥ ꯑꯥ ꯎ ꯎꯝ
ꯑꯗꯣ ꯚꯤꯔꯥꯏꯇꯤꯗꯣ ꯌꯥꯡꯈꯩꯃꯨꯛ ꯂꯩꯌꯦ꯫
ꯑꯣ
ꯃꯣꯏꯁꯦ ꯍꯥꯠꯇꯝ ꯐꯥꯔꯦ꯫
ꯀꯦꯖꯤ ꯀꯦꯖꯤ ꯀꯌꯥꯃꯨꯛꯀꯗꯤ ꯇꯥꯔꯦ꯫
ꯑ ꯀꯦꯖꯤ ꯑꯃꯣꯝ꯫ ꯑꯃꯣꯝꯅ ꯑꯃ ꯃꯈꯥꯏꯃꯨꯛ ꯇꯥꯔꯒ ꯂꯥꯕꯅ ꯑꯍꯨꯝꯃꯨꯛ ꯇꯥꯕ ꯇꯥꯏꯃꯤꯡꯗꯣ ꯍꯥꯏꯗꯤ ꯍꯥꯇꯝ ꯑꯣꯏꯕꯗꯣ꯫ ꯃꯔꯨꯝ ꯀꯣꯛꯇ꯭ꯔꯤꯕ ꯀꯣꯛꯂꯛ ꯇꯣꯔꯕ ꯀꯣꯛꯇ꯭ꯔꯤꯕꯁꯤꯡꯗꯣ꯫
ꯆꯥꯕꯗꯤ ꯌꯥꯔꯅꯤ ꯑꯗꯨꯗꯤ꯫
ꯍꯥ ꯌꯥꯔꯦ ꯃꯣꯏꯒꯤ ꯑꯗꯨ ꯃꯣꯏ ꯃꯤ ꯌꯥꯡꯈꯩ ꯑꯃ ꯂꯩꯗꯅ
ꯑꯥ
ꯑꯗꯒꯤꯗꯤ ꯑꯩꯈꯣꯏꯒꯤ ꯃꯩꯇꯩꯌꯦꯟꯗꯣ
ꯑꯥ
ꯃꯩꯇꯩ ꯌꯦꯟꯗꯣ ꯀꯨꯟꯊ꯭ꯔꯥꯃꯨꯛ ꯂꯩꯌꯦ꯫
ꯑꯣ
ꯑꯗꯒꯤꯗꯤ ꯃꯔꯨꯝ ꯀꯣꯛꯄ ꯍꯧꯔꯦ ꯃꯣꯏꯗꯤ ꯃꯔꯨꯝ ꯁꯦ ꯌꯦꯟꯕꯤ ꯑꯃꯅ ꯃꯣꯏ ꯇꯔꯥ ꯃꯉꯥ ꯀꯨꯟꯗꯤ ꯑꯗꯨꯝ ꯀꯣꯛꯑꯦꯕꯀꯣ
ꯎꯝ
ꯃꯣꯏ ꯀꯣꯛꯄꯗꯤ ꯍꯧꯔꯒ ꯀꯣꯟꯅ ꯀꯣꯛ ꯃꯔ ꯈꯔ ꯑꯃꯅ ꯀꯣꯛꯏ ꯈꯔ ꯑꯃꯅ ꯀꯣꯜꯂꯤ ꯈꯔ ꯑꯃꯅ ꯀꯣꯛꯇ꯭ꯔꯤꯕ
ꯑꯥ
ꯍꯥ ꯑꯗꯨꯃꯥꯏꯅ ꯇꯧꯋꯦ ꯑꯁ ꯅꯪ ꯌꯥꯝ ꯂꯥꯡꯉꯤꯗ
ꯎꯝ ꯑꯗꯨꯗꯤ ꯃꯣꯏꯗꯤ ꯀꯔꯤ ꯀꯔꯤꯒꯗꯤ ꯄꯤꯖꯩ
ꯃꯣꯏꯒꯤ ꯄꯤꯖꯔꯤꯖꯦ ꯑꯩꯅ ꯀꯕꯣ ꯅꯥꯄꯤꯗꯣ
ꯑꯥ
ꯇꯦꯕꯣ ꯅꯥꯄꯤꯗꯣ ꯑ ꯑꯗꯨ ꯐꯥꯜꯂꯦ ꯑꯗꯨꯒ ꯀꯩꯅꯣꯗꯣ ꯑꯩꯈꯣꯏꯒꯤ ꯑ ꯀꯪ ꯀꯪ ꯀꯪ ꯃꯆꯥ ꯃꯆꯥ ꯑꯃ ꯑꯁꯪꯕ ꯀꯪ ꯁꯤꯠ ꯁꯤꯠ ꯅꯥꯥꯟꯕꯤ ꯑꯃ ꯂꯩꯕꯗꯣ
ꯑꯗꯨꯗꯣ ꯌꯦꯟꯅ ꯆꯥꯕ꯭ꯔꯣ
ꯑꯗꯨꯗꯣ ꯌꯦꯟꯅ ꯌꯥꯝ ꯄꯥꯝꯃꯦ ꯑꯩꯁꯦ ꯑꯩꯒꯤ ꯄꯨꯈꯤ ꯈꯔ ꯄꯨꯈꯤ ꯑꯅꯤꯃꯨꯛ ꯂꯩꯕꯗꯣ
ꯑꯥ
ꯑꯗꯨꯗ ꯊꯥꯗꯔꯦꯕ ꯀꯪꯁꯦ ꯃꯤꯉꯣꯟꯗꯩ ꯀꯣꯠꯂꯛꯑꯒ ꯑꯩꯅ ꯄꯨꯈ꯭ꯔꯤꯁꯤꯗ ꯊꯥꯗꯕꯁꯤꯗ ꯃꯣꯏꯗꯤꯉꯣ ꯏꯁ ꯅꯣꯡꯃ ꯅꯤꯅꯤ ꯍꯞꯇꯥꯃꯨꯛꯇ ꯖꯔ ꯖꯔ ꯁꯟꯗꯣꯛꯏꯉꯣ ꯑꯩꯗꯤ ꯄꯨꯔꯥ ꯉꯛꯈ꯭ꯔꯦ ꯀꯃꯥꯏꯅ ꯁꯟꯗꯣꯏꯅꯣ ꯈꯪꯗꯦ ꯍꯥꯏꯕ ꯅꯪꯕꯨ
ꯏꯁꯤꯡ ꯇꯥꯕꯗ ꯑꯗꯨꯝ ꯀꯩꯅꯣ ꯇꯧꯕꯗꯣ ꯑꯣꯏꯔꯝꯃꯅꯤ ꯑꯗꯨꯗꯤ ꯅꯪꯒꯤꯗꯣ ꯏꯁꯤꯡ ꯇꯥꯕꯒ ꯑꯗꯨꯝ ꯖꯔ ꯂꯥꯛꯄ ꯅꯤ
ꯍꯣꯏ ꯖꯔ ꯖ ꯖꯔ ꯖꯔ ꯖꯔ ꯁꯟꯗꯣꯛꯑꯦꯃꯤ ꯑꯗꯨꯃꯥꯏꯅ ꯁꯟꯗꯣꯛꯄꯗꯣ ꯑꯩꯗꯤ ꯑꯗꯨꯗꯨ ꯃꯨꯛ ꯑ ꯑꯩꯈꯣꯏꯒꯤ ꯀꯣꯠꯅꯕꯤ ꯑꯃ ꯁꯦꯝꯃꯒ ꯀꯣꯠꯈꯠꯂꯦꯗꯅ
ꯑꯥ
ꯑꯗꯨꯒ ꯑꯗꯨ ꯆꯥꯛ ꯈꯔ ꯇꯣꯠꯁꯤꯜꯂꯒ ꯆꯦꯡꯀꯨꯞꯀ ꯃꯣꯏꯁꯦ ꯇꯣꯠꯁꯤꯜꯂꯒ ꯄꯤꯖꯕ ꯌꯦꯟ ꯆꯤꯡꯖꯤꯅ ꯇꯧꯔꯤꯁꯤꯅ ꯉꯥꯅꯨꯖꯨ ꯌꯥꯝ ꯄꯥꯝꯃꯦ ꯅꯪ ꯈꯪꯗ꯭ꯔꯣ
ꯈꯪꯉꯦ
ꯑꯗꯨꯗꯨꯗꯤ ꯌꯥꯝ ꯄꯥꯝꯃꯦꯕ ꯑꯗꯨꯗꯣ ꯀꯪ ꯃꯁꯥ ꯁꯤꯠ ꯁꯤꯠ ꯅꯥꯟꯕꯤ ꯈꯔ ꯄꯤꯛꯂꯞ ꯇꯧꯕꯗꯣ ꯃꯇꯨ ꯄꯥꯟꯕ ꯀꯪꯗꯣ ꯅꯠꯇꯦꯀꯣ ꯍꯥꯏꯖꯦ
ꯑꯣ ꯍꯣꯏ ꯈꯪꯉꯦ ꯈꯪꯉꯦ
ꯑꯗꯨꯒ ꯑꯗꯨꯃꯥꯏꯅ ꯇꯧꯗꯅ ꯌꯦꯟꯒ ꯉꯥꯅꯨꯒꯤꯗꯨꯗꯤ ꯑꯗꯨꯃꯥꯏꯅ ꯄꯤꯖꯩꯌꯦ ꯑꯩꯅ ꯀꯪꯗꯣ ꯀꯣꯛꯈꯠꯂꯒ
ꯀꯩꯅꯣ ꯆꯦꯡꯀꯨꯞꯀꯨꯝꯕ ꯆꯒꯦꯝꯒꯨꯝꯕꯗꯤ ꯍꯥꯞꯇ꯭ꯔꯣ
ꯍꯥꯞꯄꯤꯅꯦ ꯆꯦꯡꯀꯨꯞꯇꯨꯁꯖꯨ ꯇꯤꯟꯗ ꯆꯥꯝ ꯆꯥꯝꯃ ꯗꯨꯒ ꯆꯥꯒꯦꯝꯗꯨꯁꯨ ꯑꯩꯈꯣꯏ ꯒꯤ ꯀꯧꯇꯥꯗ ꯃꯣꯏ ꯂꯨꯄꯥ ꯅꯤꯐꯨ ꯅꯤꯐꯨꯅꯤ ꯍꯥꯏꯌꯦꯕ
ꯇꯥꯡꯉꯤ ꯑꯩꯈꯣꯏ ꯁꯤꯗꯅ ꯀꯨꯟꯊ꯭ꯔꯥ ꯄꯤ
ꯑꯣ ꯃꯤꯟꯗꯒꯤ ꯊꯑꯣꯏ ꯀꯤ ꯋꯥꯜꯂꯤꯅꯦ ꯃꯣꯏꯒꯤ
ꯑꯣ ꯑꯈꯣꯏ ꯁꯤꯗ ꯀꯨꯟꯊ꯭ꯔꯥ ꯄꯤꯌꯦ ꯃꯤꯟꯗ
ꯑꯩꯃ ꯑꯩꯈꯣꯏ ꯁꯣꯝꯗꯗꯤ ꯅꯤꯐꯨ ꯄꯤꯌꯦ ꯑꯗꯣꯏꯗꯤ ꯅꯣꯏ ꯅꯣꯏꯗꯨꯗꯒꯤ ꯑꯣꯏꯅ ꯂꯧꯅꯤꯡꯉꯤꯅꯦ ꯑꯩꯗꯤ ꯄꯩꯁꯥ ꯈꯤꯇꯪ ꯈꯦꯠꯅꯔ ꯂꯨꯄꯥ ꯂꯨꯄꯥ ꯇꯔꯥꯒ ꯈꯦꯠꯅꯔꯛ ꯈꯣꯏꯁꯦ ꯑꯥ ꯑꯩꯒꯤ ꯑꯩꯒꯤ ꯕꯦꯛ ꯕꯦꯛꯇꯥꯅꯤ ꯂꯧꯈꯠꯂꯛꯏꯖꯦ
ꯌꯥꯏꯌꯦ
ꯑꯗꯨꯅ ꯕꯦꯛ ꯕꯦꯛꯇꯥ ꯂꯧꯈꯠꯂꯛꯑꯕꯅꯤ ꯑꯗꯨ ꯅꯪꯅ ꯈꯔ ꯁꯤꯡꯕꯤꯔꯝꯃꯣ
ꯍꯣꯏ ꯌꯥꯏꯌꯦ ꯀꯤꯖꯤ ꯀ꯭ꯌꯥꯃꯨꯛ ꯄꯥꯝ
ꯕꯦꯛ ꯕꯦꯛ ꯑꯃ ꯄꯥꯝꯃꯦ
ꯕꯦꯛ ꯀꯝꯗꯤ ꯀꯤꯖꯤ ꯌꯥꯡꯈꯩ ꯇꯥꯔꯦ
ꯅꯪ ꯂꯥꯞꯊꯣꯑꯛꯄ ꯃꯥꯜꯂꯦ ꯑꯩ ꯇꯥꯗ꯭ꯔꯦ ꯐꯖꯅ
ꯐꯣꯟ ꯅꯥꯟꯗꯒꯤꯕ ꯀꯤꯖꯤ ꯀꯤꯖꯤ ꯌꯥꯡꯈꯩꯅ ꯕꯦꯛ ꯑꯃ ꯁꯥꯕꯅꯦꯕ
ꯍꯣꯏ ꯑꯗꯨꯗꯤ ꯀꯦꯖꯤ ꯌꯥꯡꯈꯩ ꯇꯥꯔꯦꯗꯅ
ꯑꯥ
ꯑꯗꯨꯃꯥꯏꯅ ꯇꯧꯔꯒ ꯂꯧꯒꯦꯕ ꯑꯩꯗꯤ ꯍꯥꯏꯗꯤ ꯂꯝꯗꯣ ꯉꯥꯢꯇꯅ ꯀꯤꯖꯤ ꯀꯤꯖꯤ ꯀꯤꯖꯤ ꯃꯉꯥ ꯇꯔꯥ ꯃꯉꯥ ꯇꯔꯥ ꯋꯥꯟꯊꯣꯛ ꯋꯥꯟꯖꯤꯟ ꯇꯧꯕꯩ ꯊꯥꯑꯣꯢꯀꯤ ꯆꯠꯄꯗꯨꯗꯤ ꯉꯝꯃꯣꯏꯕ ꯍꯥꯏꯗꯤ ꯑꯩ ꯆꯠꯊꯣꯛꯈ꯭ꯔꯥꯗꯤ ꯁꯦꯕꯥ ꯁꯦꯕꯤ ꯇꯧꯗꯣꯏ ꯃꯌꯥꯝꯖꯦ ꯀꯅꯥꯟ ꯇꯧꯕꯤꯅꯤ
ꯃꯥꯅꯦ ꯃꯥꯅꯦ
ꯑꯗꯨꯅ ꯑꯩ ꯂꯧꯔꯤꯉꯩꯗ ꯑꯩꯗꯤ ꯄꯨꯟ ꯄꯨꯟ ꯂꯧꯁꯜꯂꯒ ꯑꯩꯒꯤ ꯃꯐꯝꯖꯤꯗ ꯊꯝꯃꯒ ꯑꯩꯅ ꯁꯠ ꯁꯠ ꯁꯠ ꯄꯤꯖꯕ ꯈꯣꯡꯖꯦ ꯌꯥꯡꯗ꯭ꯔꯥꯗꯤ ꯌꯥꯗꯦꯕ
ꯍꯣꯏ ꯑꯗꯨꯗꯤ ꯅꯪ ꯑꯩꯅ ꯑꯥ ꯂꯩꯔꯦ ꯍꯥꯏꯔꯥ ꯀꯥꯟꯗꯥꯗ ꯑꯩ ꯅꯉꯣꯟꯗ ꯍꯥꯏꯔꯛꯑꯒꯦ ꯅꯨꯃꯤꯠ ꯅꯣꯡ ꯅꯤꯅꯤꯗꯤ ꯆꯪꯕꯅꯦꯕꯀꯣ ꯃꯣꯏꯗꯣ ꯑꯗꯣ ꯅꯣꯡ ꯅꯤꯅꯤꯗꯤ ꯉꯥꯏꯇꯥꯔꯦ
ꯑꯣ ꯌꯥꯏꯌꯦ ꯑꯩꯕꯨꯗꯤ ꯉꯥꯏꯕ ꯋꯥꯕꯨꯗꯤ ꯑꯗꯣ
ꯍꯥꯏꯗꯤ ꯃꯤ ꯑꯇꯩ ꯑꯇꯩꯒꯤꯁꯨ ꯃꯣꯏ ꯗꯨꯝ ꯈꯥꯏꯔꯥ ꯈꯥꯏꯔꯥ ꯄꯤꯕꯅꯦꯕ ꯂꯣꯏꯅ ꯌꯥꯅ ꯌꯥꯅꯕꯅ
ꯑꯣ
ꯑꯗꯨꯅ ꯅꯨꯃꯤꯠ ꯅꯤꯅꯤꯒꯨꯝꯕꯗꯤ ꯆꯪꯉꯦꯕ
ꯎꯝ ꯑꯗꯣ ꯑꯩꯒꯤꯖꯤ ꯍꯥꯟꯅ ꯄꯤꯖꯕꯩ ꯈꯔ ꯂꯩꯔꯤꯕꯅꯤꯅ ꯌꯥꯅꯤꯗ ꯑꯗꯨꯕꯨꯗꯤ ꯑꯩꯗꯤ
ꯍꯣ ꯍꯣꯏ ꯍꯣ ꯐꯔꯦ ꯐꯔꯦ ꯑꯗꯨꯗꯤ ꯑꯩ ꯍꯥꯏꯕꯤꯒ꯭ꯔꯥꯒꯦ ꯍꯣꯔꯦꯟ ꯐꯣꯟ ꯇꯧꯔꯒꯥ
ꯑꯥ ꯑꯥ
ꯑꯗꯨ ꯀꯩꯅꯣꯗꯤ ꯄꯤꯖꯗꯕ꯭ꯔꯣ ꯑꯃ ꯃꯔꯨꯝ ꯀꯣ ꯑꯝꯗꯥꯏꯗ ꯌꯦꯟꯗ ꯄꯤꯖꯕ ꯎꯝ ꯃꯃꯤꯡꯗꯣ ꯀꯩꯅꯣꯝ ꯍꯥꯏꯕꯅꯦ ꯗꯨꯀꯟꯗꯥ ꯌꯣꯟꯕꯗꯣ
ꯑꯩꯗꯤ ꯇꯨꯀꯥꯟꯗꯒꯤꯗꯤ ꯂꯧꯔꯒꯥ ꯄꯤꯖꯗ꯭ꯔꯦ ꯑꯩꯗꯤ ꯌꯨꯝꯗꯥ ꯑꯗꯨꯝ ꯀꯥꯕꯣ ꯅꯥꯄꯤꯒꯨꯝꯕ ꯆꯦꯡꯀꯨꯞ ꯀꯨꯝꯕ ꯑꯗꯒꯤ ꯋꯥꯏꯖꯨ ꯍꯥꯞꯄꯤꯌꯦ ꯉꯥꯅꯨꯒꯤꯗꯤ
ꯑꯣ ꯑꯗꯨꯗꯤ ꯆꯥꯛ ꯀꯨꯝꯕꯗꯤ ꯍꯥꯞꯄ꯭ꯔꯥ
ꯆꯥꯛ ꯆꯥꯛꯁꯨ ꯍꯥꯞꯄꯤꯌꯦ ꯃꯔꯛꯇꯥꯗꯤ ꯃꯣꯏ ꯑꯗꯨꯝ ꯀꯩꯅꯣ ꯇꯧꯕꯗꯤ ꯍꯥꯏꯗꯤ ꯑꯗꯨꯝ ꯀꯩꯅꯣ ꯇꯧꯕꯗꯤ ꯉꯝꯗꯕꯅꯤꯅꯅꯦ ꯑꯈꯣꯏꯒꯤ ꯁꯨꯝ ꯂꯦꯝꯃꯛꯄꯜ ꯈꯔ ꯈꯔ ꯂꯦꯝꯃꯛꯄꯖꯤꯡꯗꯣ ꯅꯨꯃꯤ ꯅꯨꯃꯤꯠꯇꯨꯒꯤ ꯑꯣꯏꯅ ꯈꯔ ꯈꯔꯗꯤ ꯑꯗꯨꯝ ꯄꯤꯖꯩꯑꯕꯀꯣ
ꯑꯥ
ꯑꯗꯨꯒ ꯊꯥꯑꯣꯏꯀꯤ ꯍꯥꯞꯄꯒ ꯇꯧꯕꯗꯨꯗꯤ ꯇꯧꯗꯦꯕ ꯑꯩ ꯑꯗꯨꯗꯤ ꯉꯝꯗꯦꯕ
ꯍꯣꯏ ꯃꯤꯗꯤ ꯆꯥꯛꯀ ꯊꯑꯣꯏꯅ ꯊꯣꯡꯉꯒ ꯄꯤꯖꯅꯕꯒꯥ ꯌꯥꯎꯕꯅꯦ
ꯄꯤꯖꯩ ꯄꯤꯖꯩ ꯑꯩꯈꯣꯏꯒꯤ ꯊꯪꯅꯕꯒꯤꯗꯗꯤ ꯃꯣꯏꯗꯤ ꯎꯝ ꯀꯕꯣ ꯅꯥꯄꯤꯒꯨꯝꯕ ꯈꯣꯠꯄꯖꯤꯡꯗꯣ ꯐꯥꯟꯕ
ꯎꯝ
ꯆꯠꯄ ꯇꯜꯂꯦꯑꯦꯅꯀꯣ ꯃꯣꯏꯗꯤ ꯆꯥꯛꯀ ꯑꯣꯏꯅ ꯑꯗꯨꯝ ꯄꯤꯖꯩꯌꯦꯕ
ꯑꯗꯨꯅꯦ ꯑꯗꯨꯒ ꯆꯥꯛ ꯃꯌꯥꯝꯗꯣ ꯃꯌꯥꯝꯒꯤ ꯋꯥ ꯅꯠꯇꯦꯗ ꯁꯨꯝ ꯈꯔ ꯈꯔ ꯆꯥꯏꯕꯤꯕꯩ ꯋꯥꯅꯤꯗ ꯃꯌꯥꯝ ꯍꯥꯞꯆꯟꯕꯁꯨ ꯍꯥꯏꯗꯤ ꯃꯌꯥꯝ ꯆꯥꯁꯜꯂꯗꯤ ꯌꯦꯟꯗꯣ ꯃꯁꯥ ꯅꯨꯡꯉꯥꯏꯇꯝꯅꯦꯕ
ꯎꯝ
ꯁꯨꯝ ꯈꯔ ꯈꯔ ꯃꯕꯨꯛ ꯊꯟꯅꯕꯅ ꯈꯔ ꯈꯔ ꯆꯥꯏꯕꯗꯣ ꯑꯗꯨꯒꯤ ꯋꯥꯅꯤꯗ ꯑꯗꯨꯏ ꯃꯑꯣꯡꯗ ꯗꯣ ꯅꯪꯒꯤꯗꯤ ꯌꯣꯟꯕ꯭ꯔꯥ ꯀꯃꯥꯏꯟ ꯇꯧꯋꯤ
ꯑꯩꯒꯤꯖꯦ ꯍꯧꯖꯤꯛꯄꯧꯒꯤ ꯑꯣꯏꯅꯗꯤ ꯌꯣꯟꯗꯦꯗ ꯑꯩꯅ ꯁꯨꯝ ꯑꯩ ꯍꯥꯏꯔꯦ ꯆꯥꯕ ꯄꯥꯝꯖꯕꯅꯤꯅ ꯑꯃꯃꯝ ꯆꯥꯒꯤꯕꯗ ꯂꯣꯏꯁꯟꯒꯤꯕꯒ ꯈꯪꯍꯧꯕꯖꯥꯠ ꯅꯠꯇꯦꯗ ꯑꯗꯨꯒꯤꯅꯦ ꯑꯩꯅ ꯃꯆꯤꯟꯖꯥꯛ ꯑꯇꯣꯞ ꯄ ꯀꯩꯀꯥꯒ ꯄꯤꯖꯗ꯭ꯔꯤꯖꯦ ꯅꯠꯇ꯭ꯔꯗꯤ ꯑꯥ ꯍꯥꯏꯗꯤ ꯄꯨꯔꯥ ꯕꯤꯖꯤꯅꯦꯁ ꯇꯧꯔꯛꯄꯒꯤ ꯑꯣꯏꯅꯗꯤ ꯉꯝꯃꯣꯏꯕ
ꯎꯪ
ꯌꯨꯝꯒꯤ ꯈꯤꯇꯪ ꯈꯤꯇꯪ ꯆꯥꯕꯒꯤ ꯁꯨꯃꯥꯏꯅ ꯑꯃꯃꯝ ꯍꯥꯠꯂ ꯍꯥꯠꯂ ꯆꯥꯕꯒꯤ ꯑꯣꯏꯕꯅꯤꯅ
ꯑꯥ
ꯁꯨꯝ ꯑꯗꯨꯖꯤꯡꯗꯨ ꯄꯤꯖꯕꯅꯤꯗ
ꯃꯤꯅꯒꯗꯤ ꯑꯗꯨꯝ ꯂꯧꯕꯒꯥꯗꯤ ꯂꯥꯛꯄ꯭ꯔꯥ ꯀꯃꯥꯏꯟ ꯇꯧꯋꯤ ꯍꯥꯏꯗꯤ ꯁꯨꯝ ꯂꯩꯖꯒꯦ ꯈꯣꯠꯆꯒꯦ ꯀꯥꯏꯅꯒ
ꯎꯝ ꯂꯧꯕꯅ ꯂꯧꯒꯦꯕꯨ ꯂꯧꯒꯦ ꯍꯥꯏꯕꯕꯨꯗꯤ ꯂꯥꯛꯑꯦꯕ ꯑꯩꯈꯣꯏꯒꯤ ꯊꯪꯅꯕꯖꯤꯡ ꯀꯩꯀꯥꯅꯀꯣ ꯑꯩ ꯗꯣ ꯗꯨꯝ ꯂꯣꯏꯗꯣ ꯈꯪꯕꯅꯤꯅ ꯑꯗꯨ ꯑꯣꯏꯁꯨ ꯑꯩꯅ ꯊꯥꯗꯣꯛꯇ꯭ꯔꯦꯕ ꯑꯁ ꯁꯤꯗꯤ ꯑꯩꯈꯣꯏ ꯌꯨꯝꯒꯤ ꯆꯥꯅꯕꯅꯦ ꯌꯣꯟꯅꯕ ꯅꯠꯇꯦ ꯅꯨꯡꯉꯥꯏꯔꯔꯣꯏꯌꯦꯅ ꯑꯗꯨꯝ ꯄꯤꯒꯤꯗꯕ ꯍꯥꯏꯇꯥꯔꯦ
ꯎꯝ
ꯃꯣꯏꯅꯕꯨꯗꯤ ꯂꯧꯅꯤꯡꯕ ꯑꯩꯅꯗꯤ ꯄꯤꯅꯤꯡꯗꯕ
ꯀꯣꯏꯂꯔ ꯀꯣꯔꯤꯂꯔꯁꯨ ꯌꯥꯎꯕ꯭ꯔꯥ
ꯀꯣꯏꯂꯔꯗꯨꯗꯤ ꯌꯥꯎꯗꯤꯌꯦ ꯍꯟꯗꯛ ꯆꯤ ꯀꯣꯏꯂꯔꯁꯦ ꯑꯩ ꯌꯦꯟ ꯑꯣ ꯃꯩꯇꯩ ꯌꯦꯟꯗꯣ ꯃꯣꯏ ꯀꯩꯅꯣꯃꯨꯛ ꯁꯨꯔꯝꯅꯤ ꯀꯨꯟꯊ꯭ꯔꯥꯃꯨꯛ ꯁꯨꯔꯝꯅꯤꯅ ꯀꯣꯏꯂꯔꯖꯦ ꯃꯨꯛ ꯍꯦꯛꯇꯥ ꯊꯕꯛꯁꯦ ꯁꯨꯡꯄꯣ ꯄꯣꯠꯊꯥꯗꯕꯖꯦ ꯏꯁꯥꯥꯖꯦ ꯁꯣꯛꯂꯛꯀꯅꯤꯅ ꯑꯩ ꯈꯔ ꯑꯉꯝꯕꯗꯣ ꯈꯇꯪ ꯇꯧꯔꯒꯦꯅ ꯍꯥꯞꯇꯔꯦ ꯍꯟꯗꯛꯇꯤ ꯊꯕꯛꯅ ꯍꯥꯠꯄꯖꯤꯖꯨ ꯍꯥꯏꯗꯤ ꯊꯕꯛ ꯌꯥꯝ ꯋꯥ ꯏꯁꯥꯗ ꯋꯥꯍꯜꯂꯖꯨ ꯄꯨꯟꯁꯤ ꯅꯨꯡꯁꯥꯡꯗꯕꯅꯦ ꯍꯥꯏꯕ
ꯍꯣ ꯍꯣꯏ
ꯑꯗꯨꯅ ꯑꯩ ꯍꯥꯞꯇ꯭ꯔꯦ ꯑꯩ ꯑꯉꯝꯕ ꯃꯣꯏ ꯈꯔꯈꯛ ꯁꯤꯝꯇ ꯇꯧꯕꯖꯤꯗꯖꯨ ꯑꯋꯥꯕ ꯑꯃ ꯑꯣꯏꯔꯤꯕꯅꯤꯅꯦ ꯅꯪꯕꯣ ꯅꯣꯡꯉꯥꯜꯂꯛꯄꯁꯤꯗ ꯁꯦ ꯌꯥꯍꯧꯒ ꯈꯤꯇꯪ ꯊꯦꯡꯅ ꯍꯧꯒꯠꯀꯦ ꯍꯥꯏꯕꯁꯦ ꯉꯝꯕ ꯅꯠꯇꯦ
ꯑꯥ
ꯃꯣꯏꯅ ꯑꯣꯏꯅ ꯍꯧꯗꯣꯔꯛꯇꯧꯔꯤꯕꯅꯤ ꯄꯦ ꯄꯥ ꯄꯦ ꯄꯥꯅ ꯈꯣꯡꯗꯅ ꯃꯁꯤꯗꯩꯁꯤꯗ
ꯑꯥ
ꯑꯗꯨꯅ ꯑꯩ ꯌꯥꯝ ꯋꯥꯏ ꯌꯥꯝꯅ ꯂꯣꯏꯕꯁꯤꯁꯨ
ꯃꯔꯨꯝꯒ ꯀꯣꯛꯂꯛꯑꯀꯥꯟꯗꯗꯤ ꯃꯌꯥꯝꯗꯅ ꯃꯊꯪ ꯈꯔ ꯀꯥꯟꯗꯗꯤ ꯋꯥꯕꯒ ꯂꯣꯏ ꯀꯥꯎꯕꯅꯦꯍꯦ ꯃꯔꯨꯝ ꯈꯨꯟꯕꯒꯤ ꯅꯨꯡꯉꯥꯏꯕ ꯑꯃ ꯂꯩꯕꯅꯤ
ꯑꯗꯨꯅꯦ ꯃꯔꯨꯝ ꯈꯨꯟꯕꯒꯤ ꯅꯨꯡꯉꯥꯏꯕꯁꯤꯗꯤ ꯑꯁ ꯀꯩꯗ ꯍꯪꯉꯨꯅꯤ ꯍꯧꯖꯤꯛ ꯑꯩꯒꯤ ꯃꯔꯨꯝ ꯀꯣꯛ ꯄꯤ ꯌꯦꯟ ꯈꯔ ꯌꯥꯎꯔꯤꯁꯦ ꯃꯥꯄꯤ ꯐꯥꯔꯕ
ꯎꯝ
ꯅꯨꯡꯉꯥꯏꯌꯦ ꯑꯗꯨꯅꯦ ꯅꯪꯅ ꯍꯥꯏꯕꯗꯣ ꯌꯥꯝ ꯆꯨꯝꯃꯦ ꯑꯥ ꯃꯔꯨꯝꯒ ꯀꯣꯛꯂꯛ ꯄꯁꯤꯗꯗꯤ ꯑꯋꯥꯕꯒ ꯄꯨꯔꯥ ꯀꯥꯎꯋꯦ
ꯀꯥꯎꯕꯅꯦꯕ ꯌꯥꯝ ꯅꯨꯡꯉꯥꯏꯕꯅꯦ ꯑꯗꯨꯒꯤꯗꯣ ꯑꯁ ꯕꯇꯤꯜ ꯑꯃꯒ ꯄꯤꯛ ꯇꯟꯅꯒ ꯈꯨꯟꯕꯁꯤꯗꯤ ꯑꯁ ꯑꯗꯨꯢ ꯋꯥꯈꯟ ꯈꯨꯅꯨꯡꯉꯥꯢꯗꯨꯗꯤ ꯂꯩꯇ꯭ꯔꯦꯍꯦ
ꯎꯝ
ꯑꯗꯨꯅꯦ ꯑꯗꯣ ꯃꯩꯊꯦꯟ ꯌꯦꯟ ꯃꯔꯨꯝꯗꯣ ꯑꯩ ꯄ꯭ꯂꯦꯠ ꯑꯅꯤꯇ ꯂꯧꯒꯦ ꯑꯅꯤ ꯈꯛꯇ ꯈꯥꯛꯑꯝꯃꯣ
ꯌꯥꯏꯌꯦ ꯌꯥꯏꯌꯦ ꯍꯧꯖꯤꯛ ꯀꯟꯅ ꯀꯣꯏꯕꯅꯦ
ꯍꯣꯏ ꯑꯩ ꯑꯥ
ꯑꯗꯣ ꯃꯔꯨꯝꯗꯤ ꯌꯥꯝ ꯄꯥꯛ ꯆꯥꯎꯗꯦꯀꯣ ꯍꯥꯏꯗꯤ
ꯆꯥꯎꯗꯕꯅꯦ ꯆꯥꯎꯗꯕꯅꯦ ꯆꯥꯎꯗꯕꯅꯦ ꯑꯩ ꯈꯪꯉꯦ ꯆꯥꯎꯗꯕꯅꯦ ꯑꯩꯈꯣꯏꯒꯤ ꯗꯨꯀꯥꯟꯗ ꯌꯣꯟꯕ ꯕ꯭ꯔꯣꯏꯂꯔ ꯃꯔꯨꯝꯗꯣ ꯃꯥꯏꯅ ꯑꯃꯨꯛ ꯆꯥꯎꯗ꯭ꯔꯥ
ꯍꯣꯏ
ꯑꯩꯈꯣꯏ ꯑꯩꯈꯣꯏ ꯃꯩꯊꯩ ꯌꯦꯟ ꯃꯔꯨꯝꯗꯨꯗꯤ ꯆꯥꯎꯗꯕꯅꯦ ꯑꯗꯣ ꯐꯕꯗꯤ ꯑꯩꯈꯣꯏ ꯍꯧꯖꯤꯛꯀꯤ ꯑꯩꯈꯣꯏꯒꯤ ꯑꯩꯈꯣꯏ ꯏꯁꯥꯒꯤ ꯍꯩ ꯗꯤ ꯌꯨꯝꯗ ꯂꯣꯏꯖꯕ ꯃꯩꯇꯩ ꯌꯦꯟꯁꯦ ꯁꯤꯒꯤ ꯃꯔꯨꯝꯁꯤꯅ ꯌꯥꯝ ꯐꯕ ꯍꯦꯜꯂꯦꯕ ꯄ꯭ꯔꯣꯇꯤꯟ ꯀꯩꯀꯥꯒꯤ ꯁꯔꯨꯛꯁꯨ ꯌꯥꯎꯕ ꯌꯥꯝ ꯍꯦꯟꯕ ꯍꯥꯏꯇꯥꯔꯦ
ꯎꯝ
ꯀꯥꯟꯅꯕ ꯐꯪꯕꯗꯣ ꯁꯤꯅ ꯌꯥꯝ ꯍꯦꯜꯂꯦꯕ ꯑꯥ ꯑꯥ ꯋꯀꯤꯡ ꯈꯔ ꯈꯔ ꯆꯦꯟꯕ ꯑꯩꯗꯣ ꯅꯨꯡꯊꯤꯟ ꯅꯨꯡꯊꯤꯟꯗ ꯑꯗꯨ ꯍꯜꯂꯛꯑꯒ ꯈꯔ ꯈꯔ ꯆꯥꯒꯦ ꯇꯝꯅꯦ ꯑꯩꯗꯣ ꯋꯦꯠꯇꯣ ꯌꯥꯝꯅ ꯂꯣꯁ ꯑꯣꯏꯒ꯭ꯔꯦꯕ ꯈꯔ ꯀꯥꯈꯠꯍꯟꯒꯦ ꯇꯧꯕꯅꯦ
ꯑꯣ ꯍꯣꯏꯅꯦ ꯌꯦꯔꯨꯝ ꯆꯥꯕꯁꯤꯁꯨ ꯀꯥꯟꯅꯕꯅꯤꯅꯦ ꯏꯁꯥꯗ
ꯎꯝ ꯎꯝ ꯍꯨꯃꯥꯡ ꯍꯨꯃꯥꯡ ꯌꯥꯝ ꯇꯥꯕꯗꯣ
ꯑꯥ
ꯑꯗꯨꯗꯨꯅ ꯏꯁꯥꯗ ꯍꯥꯏꯗꯤ ꯀꯟꯗꯔꯛꯄ ꯍꯥꯏꯇꯥꯔꯦ
ꯑꯣ ꯅꯪ ꯀꯌꯥꯝ ꯀꯪꯉꯒꯦ
ꯍꯥꯥ
ꯅꯪ ꯅꯌꯥꯡ ꯀꯌꯥꯝ ꯀꯪꯉꯒꯦꯕ
ꯑꯩꯒꯤ ꯋꯦꯠꯁꯦ ꯐꯣꯔꯇꯤ ꯁꯤꯛꯁ ꯐꯣꯔꯇꯤ ꯁꯚꯦꯟ ꯁ꯭ꯋꯥꯏꯗꯅꯦ ꯍꯥꯏꯔ ꯂꯩꯔꯤꯁꯦ ꯑꯩꯅ ꯐꯤꯐꯇꯤ ꯌꯧꯍꯟꯒꯦ ꯈꯟ
ꯑꯁ ꯑꯗꯨꯗꯤ ꯅꯪꯒꯤꯖꯦ ꯌꯥꯝ ꯋꯦꯠꯁꯦ ꯌꯥꯝ ꯇꯥꯗꯖꯥꯠꯅꯤꯅꯦꯀꯣ
ꯎꯝ ꯎꯝ ꯑꯗꯨꯅꯦ ꯑꯩꯅ ꯐꯤꯐꯇꯤꯗꯪꯗꯤ ꯌꯧꯍꯟꯒꯦꯅ ꯈꯟꯕ
ꯌꯥꯏꯌꯦ ꯌꯧꯍꯟꯕ ꯆꯥꯎꯋꯣ ꯈꯔ ꯌꯦꯔꯨꯝꯒꯗꯣ ꯈꯔ ꯌꯥꯝ ꯌꯥꯝ ꯆꯥꯎ
ꯂꯐꯣꯏ ꯍꯧꯖꯤꯛꯀꯥꯟ ꯂꯐꯣꯏ ꯕꯖꯥꯔꯗ ꯊꯣꯛꯄꯁꯦ
ꯎꯝ
ꯑꯩꯅ ꯄꯥꯝꯕ ꯂꯐꯣꯏꯁꯦ ꯐꯪꯗꯕ ꯑꯩꯅ ꯄꯥꯝꯃꯤ ꯂꯐꯣꯏꯁꯤꯅꯅꯦ ꯑꯃꯥ ꯄꯤꯛꯇꯛ ꯆꯦꯡꯇꯛ ꯇꯧꯔꯒ ꯃꯕꯨꯛ ꯄꯤꯛ ꯄꯤꯛ ꯊꯟꯕꯤꯗꯣ ꯈꯪꯕ ꯅꯠꯇ꯭ꯔꯥ ꯆꯥꯔꯀꯥꯟꯗ ꯑꯁ ꯌꯥꯝꯅ ꯃꯍꯥꯎ ꯑꯃ ꯊꯨꯞꯄ ꯊꯨꯝꯃ ꯒ ꯍꯥꯎꯕꯗꯣ ꯑꯗꯨꯅꯦꯕ ꯑꯗꯣ ꯍꯧꯖꯤꯛꯀꯥꯟꯗꯤꯅꯦ ꯑꯃ ꯃꯑꯣꯡꯒꯤ ꯂꯐꯣꯢ ꯊꯣꯛꯂꯛꯏꯌꯦꯕ
ꯀꯃꯥꯏ ꯇꯧꯕ
ꯑꯆꯧꯕꯤ ꯖꯥꯠꯇꯣ ꯑꯗꯨ ꯃꯣꯏꯗꯤ ꯍꯥꯏꯗꯤ ꯍꯩꯖꯤꯡ ꯐꯗ꯭ꯔꯤꯉꯩꯗꯩ ꯍꯦꯛꯑꯒ ꯑꯗꯨꯝ ꯑꯣꯝ ꯄꯨꯊꯣꯔꯛꯄꯅꯤꯅ ꯃꯍꯥꯎꯗꯣ ꯋꯥꯠꯂꯦꯕ ꯐꯖꯅ ꯃꯄꯨꯡ ꯃꯔꯩ ꯐꯥꯔꯒ ꯆꯥꯕ ꯀꯥꯟꯗꯗꯤ ꯍꯥꯎꯔꯝꯕ ꯌꯥꯏꯀꯣ
ꯎꯝ
ꯑꯗꯩ ꯑꯍꯥꯎꯕ ꯑꯝꯇ ꯊꯦꯡꯅꯗ꯭ꯔꯤꯕ ꯑꯗꯨꯒꯨꯝꯕꯗꯣ
ꯑꯣ ꯑꯗꯣ ꯑꯈꯣꯏꯗ ꯀꯩꯅꯣ ꯂꯩꯌꯦ ꯎꯠꯇꯩꯕꯤꯗꯨꯗꯤ ꯂꯧꯎꯕ ꯀꯛꯄꯒꯤ ꯂꯩꯌꯦꯕꯀꯣ
ꯎꯝ
ꯅꯪ ꯄꯥꯝꯕ꯭ꯔꯣ ꯎꯇꯩꯕꯤꯗꯤ
ꯌꯥꯔꯕ